ꯇꯥꯔꯕꯣ
ꯇꯥꯔꯦ
ꯀꯩꯗꯧꯔꯝꯃꯤꯅꯣ ꯆꯥꯛ ꯆꯥꯔꯕꯣ
ꯑꯪ ꯆꯥꯔꯦ ꯅꯪꯗꯤ ꯆꯥꯔꯕꯣ ꯐꯝꯃꯤꯌꯦ
ꯆꯥꯔꯦ ꯑꯩꯁꯨ ꯀꯩ ꯍꯦꯟꯖꯥꯡ ꯆꯥꯔꯒꯦ ꯉꯁꯤꯗꯤ
ꯉꯁꯤꯗꯤ ꯑꯥ ꯏꯔꯣꯟꯕ ꯑꯃꯒ ꯆꯝꯊꯣꯡ ꯑꯃꯒ ꯆꯝꯐꯨꯠ ꯑꯃꯒ ꯆꯥꯔꯦ
ꯎꯝ ꯌꯥꯝ ꯍꯥꯎꯔꯝꯃꯅꯤ ꯑꯗꯨꯗꯤ
ꯎꯝ
ꯀꯥꯂꯦꯟ ꯊꯥꯗꯗꯤ ꯆꯝꯐꯨꯠꯀꯨꯝꯕ ꯆꯥꯕꯁꯤꯅ ꯍꯥꯎꯋꯤꯗꯅꯀꯣ ꯑꯆꯝꯕꯒꯨꯝꯕ ꯁꯨꯝ ꯊꯥꯎ ꯊꯨꯝꯒꯨꯝꯕ ꯌꯥꯝ ꯆꯥꯕꯗꯩꯗꯤ ꯎꯝ
ꯀꯦꯟꯗꯤ ꯀꯩ ꯌꯦꯟꯁꯥꯡ ꯆꯥꯔꯒꯦ ꯁꯤ ꯀꯩꯗꯧꯔꯃꯤꯅꯣ
ꯑꯣ ꯑꯩꯗꯤ ꯀꯩꯅꯣ ꯆꯥꯔꯦ
ꯑꯍꯝ ꯑꯩꯗꯤ ꯀꯩꯅꯣ ꯏꯟꯖꯥꯡ ꯆꯥꯔꯦ ꯑꯥ ꯍꯋꯥꯏ ꯃꯨꯛꯁꯣꯔꯤꯗꯣ
ꯎꯝ
ꯑꯗꯨꯒꯤꯗꯨꯒ ꯀꯩꯅꯣꯒ ꯊꯣꯡꯕ ꯃꯁꯤꯕꯣꯠ ꯑꯃ ꯂꯤꯃꯥꯟꯕꯤ ꯍꯥꯏꯕ ꯑꯃ ꯂꯩꯕꯗꯣ ꯂꯤꯟꯒꯤ ꯃꯀꯨ ꯀꯣ ꯃꯥꯏꯅ ꯇꯧꯕ ꯑꯃ ꯑꯗꯨꯒꯤꯗꯨꯒ ꯀꯩꯅꯣ ꯎꯝ ꯊꯣꯡꯉꯦ ꯑꯗꯨ ꯆꯥꯔꯦ ꯑꯗꯨ ꯑꯗꯨꯒ ꯃꯣꯔꯣꯛ ꯃꯦꯠꯄ ꯑꯃꯒ ꯇꯧꯔꯦ ꯊꯕꯤ ꯑꯃꯨꯛ ꯀꯣꯠꯁꯤꯜꯂꯦ ꯀꯥꯂꯦꯟ ꯊꯥꯅꯤꯅ ꯑꯗꯨꯗꯨꯒ ꯆꯥꯔꯦ
ꯌꯥꯝꯅ ꯍꯥꯎꯕ ꯃꯊꯦꯜ ꯑꯃ ꯆꯊꯣꯛꯈ꯭ꯔꯦꯅꯦ
ꯍꯣꯏ ꯉꯁꯤꯒꯤ ꯀꯩꯅꯣ ꯇꯧꯔꯛꯄꯗꯒꯤ ꯉꯁꯤꯒꯤ ꯑꯝ ꯇꯨꯝꯍꯦꯛꯍꯧꯔꯛ ꯌꯥꯍꯧꯔꯛꯄꯗꯒꯤ ꯀꯩ ꯀꯩ ꯊꯕꯛ ꯇꯧ ꯇꯧꯔꯒꯦ ꯀꯃꯥꯏꯟ ꯇꯧꯔꯒꯦ
ꯉꯁꯤ ꯍꯧꯒꯠꯂꯛꯄꯗꯒꯤ ꯁꯔꯞ ꯁꯥꯟꯅꯔꯨꯔꯦ ꯑꯗꯨꯒ ꯀꯣꯆꯤꯡ ꯆꯠꯂꯨꯔꯦ ꯍꯂꯛꯑꯦ ꯑꯗꯨꯒ ꯌꯨꯝꯃꯤ ꯊꯕꯛ ꯏꯪꯈꯥꯡ ꯈꯔ ꯂꯣꯏꯁꯤꯜꯂꯦ ꯑꯗꯩ ꯐꯤ ꯈꯔ ꯁꯥꯔꯦ ꯐꯤ ꯍꯧꯋꯦꯕꯀꯣ
ꯑꯥꯎ ꯀꯔꯤ ꯀꯔꯤ ꯀꯔꯤ ꯐꯤ ꯍꯧꯧꯔꯤꯅꯣ
ꯐꯅꯦꯛ ꯐꯅꯦꯛ ꯑꯣꯏꯅ ꯍꯧꯔꯦꯕ ꯂꯪꯖꯝ ꯂꯪꯖꯝꯒꯤ ꯐꯅꯦꯛ ꯑꯃ ꯍꯧꯔꯦ ꯑꯁꯪꯕ ꯃꯆꯨ ꯍꯥꯏꯇꯥꯔꯦ
ꯑ ꯂꯪꯖꯝꯒꯤ ꯐꯅꯦꯛꯁꯦ ꯁꯦꯠꯄ ꯅꯨꯡꯉꯥꯏꯕ꯭ꯔꯥ ꯍꯥꯏꯗꯤ ꯏꯪ ꯏꯪ ꯏꯪ ꯂꯥꯎꯕꯗꯣ ꯀꯥꯂꯦꯟ ꯊꯥꯗ ꯁꯦꯠ
ꯑꯪ ꯀꯥꯂꯦꯟ ꯊꯥꯒꯤꯗꯗꯤ ꯑꯪ ꯁꯪꯖꯝꯁꯦ ꯌꯥꯝ ꯄꯥꯝꯃꯦꯕ
ꯎꯪ ꯀꯩ ꯂꯨꯄꯥ ꯀꯌꯥ ꯀꯌꯥꯗ ꯄꯤꯔꯤꯅꯣ ꯍꯥꯏꯕꯗꯤ ꯃꯃꯜꯗꯧ ꯃꯥꯒꯦ
ꯍꯌꯦꯡ ꯐꯅꯦꯛꯀꯤ ꯑꯣꯏꯅꯗꯤ ꯂꯨꯄꯥ ꯆꯥꯃꯔꯤ ꯌꯥꯡꯈꯩ ꯁꯨꯃꯥꯏꯅ ꯄꯤ
ꯑꯣ
ꯂꯩꯌꯦꯕ ꯑꯗꯗꯒꯤ ꯃꯁꯨ ꯀꯣꯛꯄ ꯈꯣꯛꯇꯕ ꯑꯗꯨꯒꯤ ꯨꯖꯨ ꯀꯣꯛꯄꯗꯨꯗꯤ ꯏꯍꯣꯡ ꯍꯣꯡꯉꯦ ꯍꯧꯖꯤꯛꯇꯤ ꯃꯦꯆꯤꯟꯅꯁꯨ ꯁꯥꯟꯅꯔꯝꯃꯦ ꯑꯗꯨꯅ ꯂꯨꯄꯥ ꯆꯍꯨꯝꯪ ꯆꯍꯨꯝ ꯁꯨꯃꯥꯏꯅꯒ ꯌꯧꯅꯩꯌꯦꯕꯀꯣ ꯀꯣ ꯑꯗꯣ ꯃꯆꯨ ꯀꯣꯛꯄ ꯑꯣꯏꯌꯦꯕ ꯑꯗꯨꯗꯤ
ꯎꯝ ꯀꯣꯛꯇꯕꯗꯨꯅ ꯈꯔ ꯇꯥꯡꯈꯠꯄ
ꯑꯥ ꯀꯩꯊꯦꯜꯒꯤ ꯑꯣꯏꯅ ꯁꯥꯟꯅꯔꯛꯄꯅꯤꯅ
ꯑꯥ
ꯍꯥꯏꯗꯤ ꯁꯨꯝ ꯃꯤ ꯃꯌꯥꯝ ꯑꯣꯏꯅ ꯂꯧꯅꯗꯕ ꯑꯣꯏꯕꯅꯤꯅ ꯃꯣꯏ ꯑꯗꯨꯒꯤ ꯈꯜꯂꯨꯗꯦꯕ ꯑꯗꯨꯅ ꯌꯨꯝꯗ ꯂꯩꯕ ꯁꯨꯝ ꯑꯇꯣꯞꯄ ꯂꯪꯖꯝ ꯑꯁꯦꯡꯕ ꯁꯥꯔꯀꯥꯟꯗꯗꯤ ꯃꯆꯨ ꯈꯣꯛꯇꯕ ꯁꯥꯔꯀꯥꯟꯗꯗꯤ ꯏꯦꯟꯗꯨꯣ ꯈꯔ ꯇꯥꯡꯈꯠꯂꯦꯕ
ꯍꯣꯏ ꯑꯗꯣ ꯑꯩ ꯋꯥꯈꯜꯗꯗꯤꯀꯣ ꯍꯥꯏꯗꯤ ꯐꯤ ꯁꯥꯕ ꯕꯒꯨꯝꯕꯁꯦ ꯍꯥꯏꯗꯤ ꯎꯝ ꯀꯩꯅꯣ ꯑꯣꯏꯔꯤꯅꯤꯗꯅ ꯑꯩꯈꯣꯏꯒꯤ ꯑꯩꯈꯣꯏ ꯂꯝꯗꯝꯒꯤꯗꯤ ꯍꯥꯏꯗꯤ ꯑꯌꯥꯝꯕ ꯏꯃꯥ ꯏꯕꯦꯟ ꯑꯗꯩ ꯍꯥꯏꯗꯤ ꯂꯩꯕ ꯅꯨꯄꯤ ꯅꯨꯄꯤꯁꯤꯡꯒꯤ ꯑꯌꯥꯝꯕ ꯁꯤꯟꯐꯝ ꯑꯣꯏꯔꯤꯅꯤ ꯑꯗꯨꯅꯀꯣ ꯐꯤ ꯁꯥꯕ ꯐꯤꯁꯥ ꯀꯣꯜꯂ ꯐꯤ ꯁꯥꯕ ꯍꯥꯏꯁꯦ ꯍꯣꯏ ꯍꯤꯡꯅꯕꯒꯤ ꯂꯝꯕꯤ ꯅꯣꯡꯃꯒꯤ ꯁꯅꯥꯟ ꯂꯝꯕꯤ ꯁꯤꯁꯤꯅ ꯑꯩꯈꯣꯏ ꯃꯩꯇꯩ ꯅꯨꯄꯤꯒꯤ ꯍꯥꯏꯗꯤ ꯅꯨꯄꯥꯒꯤ ꯃꯄꯥꯜ ꯇꯥꯡꯗꯅ ꯑꯩꯈꯣꯏꯅ ꯍꯤꯡꯕꯗ ꯍꯥꯏꯗꯤ ꯉꯝꯅꯕ ꯍꯣꯠꯅꯕꯒꯤ ꯂꯝꯕꯤ ꯑꯃ ꯑꯣꯏꯔꯤꯅꯤꯗꯅ
ꯍꯣꯏ ꯑꯇꯣꯞꯄ ꯂꯝꯁꯤꯡꯗ ꯅꯨꯄꯥ ꯃꯄꯥꯟ ꯇꯥꯡꯉꯒ ꯍꯤꯡꯕꯗꯣ ꯑꯩꯈꯣꯏ ꯃꯅꯤꯄꯨꯔ ꯑꯩꯈꯣꯏ ꯃꯅꯤꯄꯨꯔꯒꯤ ꯑꯣꯏꯅꯗꯤ ꯅꯨꯄꯤꯁꯨ ꯅꯨꯄꯥꯁꯨ ꯃꯥꯅꯅꯁꯨꯃꯤꯅꯔꯒ ꯍꯦꯟꯅ ꯅꯨꯡꯉꯥꯏꯅ ꯂꯩꯅꯕ ꯍꯣꯠꯅꯩꯌꯦꯕ
ꯑꯥꯎ ꯑꯗꯨꯒ ꯀꯩꯅꯣ ꯎꯝ ꯑꯗꯨꯒ ꯃꯦꯆꯤꯟꯅ ꯁꯥꯕ ꯐꯤꯁꯤꯒ ꯀꯩꯅꯣ ꯀꯣꯟꯅ ꯁꯥꯕ ꯐꯤꯁꯤꯒꯅꯦꯀꯣ ꯑꯩꯒꯤ ꯑꯣꯏꯕ ꯃꯣꯠ ꯈꯔ ꯊꯝꯃꯛꯀꯦꯕꯀꯣ ꯑ ꯍꯥꯏꯗꯤ ꯀꯣꯟꯗ ꯀꯣꯜꯗ ꯁꯥꯕ ꯐꯤ ꯍꯥꯏꯁꯤꯅ ꯑꯩꯈꯣꯏꯅ ꯃꯤꯅ ꯃꯤꯒꯤ ꯑꯩꯈꯣꯏꯒꯤ ꯑꯩꯈꯣꯏꯒꯤ ꯑꯣꯏꯖꯕ ꯊꯥꯗꯔꯒ ꯍꯥꯏꯗꯤ ꯑꯩꯈꯣꯏꯒꯤ ꯑꯣꯏꯕ ꯏꯅꯔꯖꯤ ꯊꯥꯖꯖꯔꯒ ꯏ ꯐꯣꯔꯠ ꯊꯥꯖ ꯊꯥꯗꯔꯒ ꯇꯧꯖꯕꯅꯤꯅ ꯍꯥꯏꯗꯤ ꯐꯤꯁꯦ ꯑꯩꯈꯣꯏꯒꯤ ꯌꯥꯝ ꯐꯖꯅ ꯌꯥꯝ ꯊꯥꯅ ꯐꯖꯅ ꯁꯥꯏꯗꯅꯀꯣ ꯐꯤꯁꯦ ꯑꯗꯨꯒ ꯀꯩꯅꯣ ꯆꯤꯟꯒꯨꯝꯕꯅ ꯁꯥꯔꯛꯄ ꯐꯤꯁꯤꯅ ꯈꯔꯁꯨ ꯄꯥꯕ ꯃꯥꯜꯂꯦ ꯑꯅ ꯈꯟꯕꯗ ꯑ ꯁꯨꯝ ꯈꯪꯖꯕꯗꯀꯣ ꯈꯔ ꯄꯥꯕ ꯃꯥꯜꯂꯦꯕ ꯍꯣꯏ ꯌꯥꯝ ꯊꯨꯅ ꯊꯨꯅꯕꯨꯗꯤ ꯁꯥꯕ ꯂꯣꯏꯔꯝꯒꯅꯤꯀꯣ ꯃꯇꯝꯗꯣ ꯃꯦꯆꯤꯟꯅ ꯇꯧꯔꯛꯑꯕꯅꯤꯅ
ꯑ ꯅꯣꯡꯃꯗꯅꯦ ꯈꯨꯠ ꯐꯤ ꯑꯃ ꯍꯥꯏꯗꯤ ꯑꯩꯈꯣꯏ ꯈꯨꯠꯅ ꯁꯥꯕꯗꯗꯤ ꯇꯪꯈꯥꯏ ꯐꯅꯤꯦꯛ ꯇꯪꯈꯥꯏ ꯑꯃꯈꯛꯇꯅꯦꯕꯀꯣ ꯁꯥꯔꯤꯁꯦ ꯑꯗꯣ ꯃꯦꯆꯤꯟꯗꯨ ꯁꯥꯔꯀꯥꯏ ꯅꯣꯡꯃꯗꯗꯤ ꯐꯤ ꯐꯅꯦꯛ ꯑ ꯑ ꯀꯒꯤꯅꯣ ꯍꯥꯏꯕꯗ ꯍꯥꯏꯃꯦꯠ ꯆꯁꯤꯗꯤ ꯃꯁꯥ ꯃꯇꯧꯅ ꯇꯧꯖꯒꯦ ꯗ ꯑꯣꯏꯕ
ꯍꯣꯏꯑ ꯍꯥꯏꯗꯤ ꯃꯤ ꯍꯥꯏꯁꯤꯅ ꯇꯧꯔꯛꯄꯁꯤꯒꯗꯤ ꯑꯗꯨꯝ ꯈꯦꯠꯅꯕ ꯇꯥꯕꯅꯦ
ꯍꯧꯖꯤꯛꯀꯤ ꯑꯣꯏꯅꯗꯤ ꯑꯣꯏꯅ ꯃꯤꯅ ꯁꯤꯖꯤꯟꯅꯩ ꯁꯤꯖꯤꯟꯅꯕ ꯄꯥꯝꯃꯤꯁꯤꯗꯤ ꯃꯦꯆꯤꯤꯟ ꯁꯥꯕꯗꯨꯅ ꯍꯣꯡꯁꯨ ꯍꯣꯡꯉꯦꯕ ꯀꯩꯒꯤꯅꯣ ꯍꯥꯏꯔꯗꯤ ꯏꯅꯔꯖꯤ ꯏꯅꯔꯖꯤ ꯆꯪꯗ꯭ꯔꯕꯅꯤꯅ ꯑꯋꯥꯕꯗꯣ ꯀꯩꯝ ꯇꯧꯍꯧꯗ꯭ꯔꯦ ꯂꯩꯇ꯭ꯔꯦꯗꯅ ꯅꯣꯡꯃꯒꯤ ꯅꯨꯃꯤꯠꯇ ꯐꯅꯦꯛ ꯁꯕꯍꯤ ꯃ ꯃꯇꯝ ꯑꯗꯨꯝ ꯀꯣꯟꯅ ꯐꯝꯕ ꯍꯥꯏꯁꯤꯁꯨ ꯋꯥꯔꯅꯦꯕꯀꯣ ꯑꯗꯒꯤ ꯈ꯭ꯋꯥꯡꯗꯒꯥꯡ ꯁꯥꯕ ꯂꯩꯁꯤꯁꯨ ꯉ ꯃꯇꯝꯁꯨ ꯌꯥꯝ ꯆꯪꯉꯦ ꯑꯗꯩ ꯋꯥꯁꯨ ꯋꯥ ꯏꯁꯥꯗꯁꯨ ꯁꯣꯛꯑꯦꯕ ꯈ꯭ꯋꯥꯡ ꯅꯥꯔꯛꯄ ꯈꯣꯠꯄ ꯂꯩꯔꯛꯏꯅꯦꯕ ꯑꯗꯒꯤ ꯑꯗꯨꯒ ꯂꯝꯪꯆꯥꯛ ꯆꯥꯛꯄ ꯈꯣꯠꯄ ꯃꯇꯝ ꯁꯨꯝ ꯈꯥꯏꯗꯣꯛꯄ ꯂꯩꯗꯅ
ꯍꯣꯏ
ꯀ ꯃꯦꯆꯤꯟꯗꯨꯕꯨ ꯁꯥꯈ꯭ꯔꯗꯤ ꯑꯩꯈꯣꯏ ꯅꯤꯡꯁꯤꯡꯟꯕ ꯅꯠꯄꯤ ꯇꯠꯇꯦ
ꯑꯥꯎ ꯍꯣꯏꯣ ꯑꯗꯣ ꯍꯣꯏ ꯍꯧꯖꯤꯛꯇꯤ ꯆꯥꯎꯈꯠꯂꯛꯄꯒꯤ ꯃꯇꯨꯡ ꯏꯟꯅ ꯑꯩꯈꯣꯏ ꯍꯥꯏꯗꯤ ꯃꯤꯑꯣꯏꯕꯒꯤ ꯕꯤꯒ꯭ꯌꯥꯟꯁꯤꯅ ꯃꯈꯜ ꯃꯈꯜ ꯀꯌꯥ ꯑꯃ ꯄꯨꯊꯣꯛꯑꯒ ꯍꯥꯏꯗꯤ ꯁꯤꯖꯤꯟꯅꯔꯒ ꯃꯤꯑꯣꯏꯕꯒꯤ ꯀꯣꯛꯁꯤꯦ ꯁꯤꯖꯤꯟꯅꯔ ꯃꯈꯜ ꯃꯈꯜ ꯃꯌꯥꯝ ꯑꯃ ꯍꯥꯏꯗꯤꯔꯤ ꯌꯥꯝ ꯊꯕꯛꯁꯦ ꯂꯥꯏꯅ ꯇꯧꯍꯜꯂꯦꯗꯅꯀꯣ ꯑꯗꯨꯕꯨ ꯑꯩꯒꯤ ꯋꯥꯈꯜꯗꯗꯤ ꯃꯁꯤꯁꯤꯅ ꯍꯥꯏꯗꯤ ꯅꯣꯡꯃ ꯅꯣꯡꯃꯒꯤ ꯑꯩꯈꯣꯏꯒꯤ ꯍꯥꯏꯗꯤ ꯅꯣꯡꯃꯒꯤ ꯁꯨꯔꯨꯔꯒ ꯆꯥꯖꯕ ꯀꯥꯡꯕꯨꯗꯗꯤ ꯁꯦꯟꯗꯥꯟ ꯂꯝꯕꯤꯁꯦ ꯎꯝ ꯌꯥꯝꯅ ꯋꯥꯔꯦꯕ ꯂꯧꯃꯛꯇ ꯁꯨꯔꯁꯨ ꯍꯧꯖꯤꯛ ꯇꯤ ꯂꯧ ꯈꯥꯎꯕ ꯍꯥꯏꯔꯦ ꯃꯦꯆꯤꯟꯅ ꯇꯧꯈ꯭ꯔꯦ ꯌꯩꯕ ꯍꯥꯏꯔ ꯃꯦꯆꯤꯟꯅ ꯂꯧ ꯂꯤꯡꯕ ꯐꯥꯎꯕ ꯂꯣꯏꯅ ꯃꯤ ꯅꯦꯛꯅꯔꯛꯇ꯭ꯔꯦꯕ ꯍꯧꯖꯤꯛꯇꯤ ꯑꯗꯨꯅꯦ ꯑꯗꯨꯗꯨꯅ ꯍꯥꯏꯗꯤ ꯃꯤꯅ ꯇꯧꯅꯕ ꯊꯕꯛꯁꯦ ꯂꯩꯁꯤꯜꯂꯛꯇ꯭ꯔꯦꯕ ꯑꯗ ꯂꯥꯏꯔꯤꯛ ꯂꯥꯏꯁꯨ ꯍꯩꯍꯧꯗꯕ ꯂꯥꯏꯔꯤꯛ ꯂꯥꯏꯁꯨ ꯁꯨ ꯍꯩꯍꯧꯕꯁꯨ ꯃꯉꯥꯏꯔꯦ ꯍꯥꯏꯗꯤ ꯊꯕꯛ ꯑꯃ ꯐꯪꯅꯕ ꯍꯣꯠꯅꯕꯗ ꯌꯥꯝꯅ ꯋꯥꯅꯔꯦꯕ
ꯍꯣꯏ ꯅꯍꯥꯟꯋꯥꯏꯒꯤ ꯃꯇꯝꯗꯗꯤ ꯉꯥꯗ ꯐꯥꯔꯕ ꯑꯣꯏꯔꯁꯨ ꯍꯤꯡꯕ ꯉꯝꯃꯝꯃꯤ ꯂꯕꯨꯨꯛꯇꯕꯨ ꯀꯨꯝꯈ꯭ꯔꯗꯤ ꯑꯗꯨꯝ ꯍꯤꯡꯕ ꯉꯝꯃꯤ ꯁꯤꯅꯤ ꯑꯥ ꯑꯗꯒꯤ ꯂꯕꯨꯛꯇ ꯀꯨꯝꯃꯒ ꯏꯟꯁꯥꯡ ꯅꯄꯤ ꯃꯌꯥꯝ ꯑꯃ ꯍꯦꯛꯎꯔꯅꯤ ꯑꯗꯨꯒ ꯆꯥꯝꯊꯣꯛꯑꯅꯤ ꯍꯌꯦꯡ ꯑꯌꯨꯛ ꯉꯟꯇꯥꯅ ꯑꯃꯨꯛ ꯀꯩꯊꯦꯟ ꯄꯨꯈꯠꯂꯛꯇꯣꯏꯅꯦꯕ ꯑꯗꯣ ꯍꯨꯖꯤꯛꯇꯗꯤ ꯍꯥꯏꯗꯤ ꯁꯤꯖꯤꯟꯅꯔꯤꯕ ꯇꯤꯟ ꯍꯤꯗꯥꯛ ꯀꯩꯀꯩ ꯅꯥꯄꯤ ꯍꯤꯗꯥꯛ ꯃꯌꯥꯝꯁꯤꯅ ꯍꯧꯕ ꯀꯩꯁꯨ ꯉꯝꯗ꯭ꯔꯦꯕ ꯅꯍꯥꯟꯋꯥꯏ ꯊꯥꯏꯅꯉꯥꯏꯗ ꯐꯪꯉꯝꯕ ꯆꯤꯟꯖꯥꯛ ꯃꯌꯥꯝꯗꯣ ꯍꯧꯖꯤꯛꯇꯗꯤ ꯐꯪꯗ꯭ꯔꯦꯕ ꯐꯪꯉꯁꯨ ꯃꯌꯥꯝ ꯁꯅꯥꯗꯒꯤ ꯍꯟꯅ ꯇꯥꯡꯕꯩꯇꯥꯕꯇ
ꯑꫭ ꯐꯧꯗ ꯐꯧ ꯃꯛꯇ ꯍꯥꯏꯔꯦ ꯍꯥꯏꯗꯤ ꯑꯩꯈꯣꯏꯒꯤ ꯂꯩꯖꯔꯝꯕ ꯊꯣꯏꯕꯤ ꯐꯧ ꯑꯗꯨꯝꯕ ꯂꯩꯔꯝꯕ ꯃꯌꯥꯝꯁꯤ ꯅꯠꯇꯕ ꯑꯇꯣꯞꯄ ꯍꯥꯏꯗꯤ ꯍꯥꯏꯕ꯭ꯔꯤꯠ ꯑꯇꯣꯞ ꯑꯇꯣꯞꯄ ꯃꯈꯜ ꯀꯌꯥ ꯑꯃ ꯒ꯭ꯌꯥꯟꯁꯦ ꯁꯤꯖꯤꯟꯅꯔꯒ ꯑꯗꯨꯛꯀꯤ ꯃꯇꯤꯛ ꯄꯨꯊꯣꯛꯂꯛꯑꯦꯕ ꯍꯧꯖꯤꯛ ꯃꯈꯜ ꯃꯈꯜ ꯃꯈꯜ ꯃꯈꯜ ꯑꯗꯨ ꯃꯇꯝ ꯑꯣꯏꯔꯁꯨ ꯑꯣꯏ ꯗ꯭ꯔꯁꯨ ꯑꯄꯥꯝꯕ ꯆꯥꯅꯤꯡꯕ ꯂꯣꯏꯅꯃꯛ ꯐꯪꯉꯦ
ꯐꯪꯉꯤ ꯑꯗꯩ ꯂꯧ ꯎꯕꯁꯤꯇꯕꯨ ꯆꯍꯤ ꯑꯃꯗ ꯂꯧ ꯑꯅꯤꯔꯛ
ꯑꯥ ꯑꯅꯤꯔ ꯑꯅꯤꯔ ꯑ ꯂꫭꯛ ꯛꯄꯥ ꯌꯥꯎꯔꯦ ꯑꯗꯨꯗꯨꯅ ꯍꯥꯏꯕꯗꯤ ꯑꯗꯒꯤ ꯑꯗꯨꯃꯥꯏꯅ ꯇꯧꯔꯛꯄ ꯃꯥꯏꯌꯥꯝ ꯁꯤꯅ ꯀꯩ ꯍꯥꯏꯅꯤ ꯅꯣꯡꯃꯒꯤ ꯁꯨꯔꯒ ꯑꯥ ꯅꯣꯡꯃꯒꯤ ꯁꯨꯔꯒ ꯆꯥꯖꯕꯗꯗꯤ ꯌꯥꯝꯅ ꯋꯥꯍꯟꯂꯦꯕ ꯁꯝꯅ ꯍꯥꯏꯔꯕꯗ ꯅꯍꯥꯟꯋꯥꯏ ꯃꯃꯥꯡꯉꯩ ꯑꯍꯜ ꯑꯩꯈꯣꯏ ꯏꯃꯥ ꯍꯣꯏ ꯒꯤ ꯃꯇꯝꯗꯗꯤ ꯍꯥꯏꯗꯤ ꯂꯧꯒꯤ ꯂꯧ ꯂꯤꯡꯕ ꯂꯧ ꯈꯥꯎꯕ ꯂꯧ ꯄꯦꯡꯕ ꯆꯠꯄꯁꯦ ꯈꯨꯂꯪ ꯑꯃꯒꯤ ꯃꯃꯜꯁꯦ ꯃꯣꯏꯅ ꯆꯠ ꯍꯧꯔꯛꯄꯗ ꯂꯨꯄꯥ ꯀꯨꯟꯊ꯭ꯔꯥꯒ ꯄꯤꯔꯝꯃꯦ ꯍꯥꯏꯌꯦꯕ ꯑꯗꯣ ꯍꯧꯖꯤꯛꯇꯤ ꯅꯨꯞ ꯅꯨꯄꯤ ꯅꯨꯄꯤꯗꯅ ꯂꯨꯄꯥ ꯆꯍꯨꯝ ꯌꯥꯡꯈꯩ ꯑ‌ꯦ ꯆꯔꯤ ꯆꯥꯝꯔꯤ ꯆꯍꯨꯝ ꯆꯪꯈꯩ ꯆꯝꯃꯔꯤ ꯆꯥꯝꯔꯤ ꯌꯥꯡꯈꯩ ꯁꯨꯃꯥꯏꯅ ꯄꯤꯔꯦ ꯅꯨꯄꯥꯗꯅ ꯆꯥꯝꯃꯉꯥ ꯆꯥꯝꯃꯉꯥ ꯌꯥꯡꯈꯩ ꯁꯨꯃꯥꯏꯅ ꯄꯤꯅ ꯄꯤꯔꯦꯕ ꯃꯃꯜꯁꯦ ꯑꯗꯨꯀꯤ ꯃꯇꯤꯛ ꯑꯗꯨꯕꯨ ꯍꯥꯏꯗꯤ ꯃꯤꯁꯨ ꯂꯩꯁꯤꯜꯂ
ꯎꯝ ꯀꯨꯝꯅꯤ ꯍꯥꯏꯇꯥꯥꯔꯒꯁꯨ ꯃꯤꯠꯆꯤꯟꯅ ꯁꯦꯟ ꯇꯥꯕ ꯍꯦꯜꯂꯤ
ꯑꯥ ꯃꯇꯝꯁꯨ ꯃꯇꯝꯁꯨꯨ ꯆꯪꯗꯦ ꯑꯗꯨꯒ ꯄꯩꯁꯥꯁꯨ ꯌꯥꯝꯅ ꯆꯪꯗꯦ ꯑꯗꯨꯝꯕꯒꯤ ꯃꯌꯥꯝ ꯑꯃ ꯈꯟꯅꯔꯛꯑꯒ ꯃꯤ ꯃꯈꯩꯁꯦ ꯑꯗꯨꯝ ꯑꯍꯣꯡꯕ ꯑꯗꯨꯝ ꯊꯤꯅꯔꯛꯏꯗꯅ ꯀꯣꯃꯤ ꯍꯥꯏꯁꯤꯕꯨꯛꯇꯕꯨ ꯑꯍꯣꯡꯕ ꯐꯖꯕ ꯁꯤꯖꯤꯟꯅꯕ ꯅꯨꯡꯉꯥꯏꯕ ꯃꯇꯝ ꯆꯪꯗꯕꯁꯤ ꯂꯣꯏꯅ ꯄꯥꯝꯅꯩꯗꯅꯀꯣ
ꯍꯣꯏ ꯅꯍꯥꯟꯋꯥꯏꯗꯤ ꯈꯨꯂꯪ ꯈꯨꯂꯪꯗꯨ ꯄꯨꯗꯅꯔꯒ ꯈꯨꯂꯪ ꯏꯁꯩ ꯌꯥꯡ ꯁꯛꯇꯅ
ꯁꯛꯇꯅ ꯑ ꯈꯨꯂꯪ ꯏꯁꯩ ꯂꯩꯔꯝꯃꯤꯕꯅꯤ ꯑ ꯃꯌꯥꯝ ꯃꯌꯥꯝ ꯄꯨꯜꯂꯒ
ꯍꯣꯏꯌꯦ ꯑꯗꯩ ꯂꯧ ꯌꯩꯕ ꯑꯣꯏꯔꯣ ꯆꯦꯔꯣꯡ ꯆꯦꯔꯣꯡ ꯄꯥꯏꯅꯔꯒ
ꯑꯥ ꯏꯁꯩ ꯁꯛꯑꯒ ꯋꯥꯗꯅꯕ ꯑ ꯑꯗꯨꯝꯕꯒ ꯃꯌꯥꯝ ꯂꯩꯈ꯭ꯔꯦ ꯑꯩꯈꯣꯏꯅ ꯑꯉꯥꯡ ꯈꯔ ꯈꯔ ꯑꯣꯏꯔꯛꯄ ꯐꯥꯎꯕ ꯈꯪꯍꯧꯋꯦꯕ ꯑꯗꯨꯗꯨꯅ ꯍꯥꯏꯗꯤ ꯄꯣꯊꯥ ꯄꯣꯠꯀ ꯆꯥꯕ ꯆꯠꯄꯗꯣ ꯂꯧꯒꯤ ꯁꯨꯝ ꯂꯧ ꯈꯥꯎꯕꯒꯤꯒ ꯌꯩꯕꯒꯤꯒ ꯊꯤꯟꯕ ꯆꯠꯄ ꯑꯗꯣ ꯌꯥꯝ ꯌꯥꯎꯅꯤꯡꯕꯗꯣ ꯑꯩꯈꯣꯏꯅ ꯅꯨꯡꯉꯥꯏꯕꯗꯣ ꯍꯣꯏ ꯌꯨꯝꯗꯁꯨ ꯑꯗꯨꯝ ꯆꯥꯅꯕ ꯂꯩꯔꯤꯕꯗꯣ ꯍꯥꯏꯗꯤ ꯑꯗꯨꯗ ꯆꯠꯂꯒ ꯆꯥꯕ ꯅꯨꯡꯉꯥꯏꯕꯗꯣ ꯃꯌꯥꯝ ꯄꯨꯜꯂꯒ ꯑꯗꯨ ꯌꯥꯎꯅꯤꯡꯕꯗꯣ ꯑꯩꯈꯣꯏꯅ
ꯍꯣꯏ ꯑꯣ ꯁꯨꯝ ꯋꯥꯔꯨ ꯖ ꯇꯥꯔꯒꯁꯨ ꯃꯤ ꯃꯤꯌꯥꯝ ꯄꯨꯟꯕꯂ ꯑꯦ ꯅꯪ ꯉꯁꯤꯒꯤ ꯀꯃꯥꯏꯅ ꯇꯧꯔꯦ ꯅꯪꯒꯤ ꯀꯃꯥꯏꯅ ꯍꯤꯡꯉꯤ ꯋꯥꯅꯕ ꯑꯋꯥ ꯑꯋꯥꯋꯥꯗ ꯃꯌꯥꯝꯗ ꯋꯥꯔꯤ ꯂꯤꯊꯣꯛꯅꯔꯒ ꯅꯨꯡꯉꯥꯏꯅ ꯂꯩꯗꯣꯏꯅꯦꯕ
ꯃꯥꯅꯦ ꯅꯨꯡꯉꯥꯏꯕ ꯍꯥꯏꯁꯦ ꯑꯩ ꯑꯃꯅ ꯅꯨꯡꯉꯥꯏꯔꯦ ꯍꯥꯏꯗꯅ ꯀꯩꯅꯣ ꯄ꯭ꯔꯤꯊꯤꯕꯤ ꯄꯨꯝꯕ ꯃꯥꯂꯦꯝ ꯄꯨꯝꯕꯁꯤ ꯅꯨꯡꯉꯥꯏꯒꯗꯕ ꯅꯠꯇꯦꯕ ꯍꯤꯡꯃꯤꯟꯅꯔꯤꯕ ꯂꯩꯃꯤꯟꯅꯔꯤꯕ ꯂꯣꯏꯅꯔꯤꯕ ꯈꯨꯗꯤꯡꯃꯛ ꯈꯜ ꯍꯛꯆꯥꯡ ꯂꯩꯇ ꯂꯥꯏꯔ ꯄꯨꯝꯅꯃꯛ ꯃꯇꯦꯡ ꯄꯥꯡꯅꯔꯒ ꯍꯤꯡꯉꯀꯥꯟꯗ ꯆꯥꯎꯈꯠꯄ ꯍꯥꯏꯕ ꯑꯃꯁꯨ ꯑꯣꯏꯅꯤ ꯑꯗꯨꯒ ꯅꯨꯡꯉꯥꯏꯅꯕ ꯃꯈꯜ ꯏꯪꯅ ꯂꯩꯕ ꯍꯥꯏꯕ ꯑꯃꯁꯨ ꯑꯣꯏꯅꯤ ꯄꯨꯛꯆꯦꯜ ꯁꯦꯡꯕꯁꯤꯁꯨ ꯌꯥꯝꯅ ꯗꯔꯀꯥꯔ ꯑꯣꯏ
ꯍꯣꯏ ꯑꯩꯅ ꯁꯤꯗ ꯏꯅꯥ ꯌꯥꯝ ꯈꯨꯟꯅ ꯂꯩꯔꯦ ꯈꯜꯂꯁꯦ ꯑꯩ ꯌꯨꯝꯊꯪꯅꯕꯗ ꯑꯗꯨꯅ ꯆꯔꯥ ꯍꯦꯜꯂꯒ ꯅꯣꯡꯃꯒꯤ ꯆꯥꯛ ꯆꯔꯥ ꯐꯥꯎꯕ ꯆꯥꯡ ꯑꯝꯗ ꯂꯩꯔꯗꯤ ꯑꯩꯅ ꯅꯨꯡꯉꯥꯏꯔꯨꯔꯤꯗꯣ ꯐꯖꯅ ꯅꯨꯡꯉꯥꯏꯕ ꯅꯨꯡꯉꯥꯏꯕꯣ ꯀꯧꯗꯦ ꯍꯥꯏꯕ ꯑꯗꯨꯗꯤ ꯏꯁꯥ ꯈ
ꯃꯇꯦꯡ ꯄꯥꯡꯅꯒꯗꯕꯅꯤ ꯑꯗꯨꯒ ꯃꯤ ꯒꯤ ꯑꯋꯥꯕ ꯎꯕꯗꯁꯨ ꯃꯇꯦꯡ ꯄꯥꯡꯒꯗꯕꯅꯤ ꯑꯩꯅ ꯑꯩꯈꯣꯏꯅꯕꯨ ꯉꯝꯕ ꯑꯣꯏꯇꯥꯔꯗꯤ ꯃꯤ ꯃꯤꯅ ꯉꯝꯕ ꯍꯥꯏꯕ ꯑꯃꯃꯝ ꯂꯩꯅꯤ ꯃꯥꯏꯅꯕꯨ ꯉꯝꯕ ꯑꯣꯏꯇꯥꯥꯔꯗꯤ ꯄꯩꯁꯥ ꯁꯦꯜ ꯊꯨꯝꯗ ꯃꯇꯦꯡ ꯈꯛ ꯄꯥꯡꯕꯅ ꯃꯇꯦꯡ ꯄꯥꯡꯕꯅꯦ ꯍꯥꯏꯕ ꯌꯥꯏꯔꯦ ꯃꯅ ꯋꯥꯈꯜ ꯅꯨꯡꯉꯥꯏꯇꯕ ꯃꯇꯝꯗ ꯋꯥꯈꯜ ꯅꯨꯡꯉꯥꯏꯇ꯭ꯔꯤꯁꯤ ꯀꯔꯤꯒꯤꯅꯣ ꯋꯥꯔꯤ ꯁꯥꯕꯤ ꯒꯅꯤ ꯃꯔꯝ ꯈꯪꯕꯤꯒꯅꯤ
ꯁꯦꯜ ꯈꯛꯇꯅ ꯍꯤꯡꯕ ꯌꯥꯕ ꯂꯩꯔꯛꯄ ꯅꯠꯇꯦ ꯃꯤꯒꯤ ꯋꯥꯍꯩ ꯍꯥꯏꯕꯁꯨ ꯂꯩꯗꯅ ꯍꯍꯩ ꯑꯗꯨꯅ ꯑꯗꯨꯛꯀꯤ ꯃꯇꯤꯛ ꯊꯧꯅꯥ ꯄꯤꯕꯁꯨ ꯌꯥꯎꯔꯤꯅꯦꯕ
ꯍꯣꯏ ꯑꯗꯨꯅꯦ ꯍꯥꯏꯅꯔꯤꯕꯗꯨꯅꯤ ꯀꯩꯅꯣ ꯄꯥꯎꯔ ꯑꯣꯏꯅ ꯃꯤꯅ ꯁꯤꯕꯅ ꯆꯤꯟꯗꯥ ꯁꯥꯟꯅ ꯁꯤꯕꯅ ꯈꯣꯡꯒꯨꯜ ꯅꯥꯅ ꯍꯥꯏꯅꯔꯤꯁꯤ ꯑꯍꯜ ꯂꯃꯟꯁꯤꯡꯅ ꯁꯤ ꯁꯤꯖꯤꯟꯅꯔꯝꯃꯤꯕ ꯄꯥꯎꯔꯧꯈꯩꯁꯦ ꯌꯥꯝꯅ ꯑꯥꯔꯊ ꯃꯒꯨꯟ ꯂꯩꯕ ꯉꯥꯛꯇꯅꯤ
ꯑ
ꯍꯧꯖꯤꯛꯀꯤꯉꯩꯁꯤꯅ ꯀꯥ ꯍꯦꯟꯅ ꯈꯟꯖꯤꯟꯅꯕ ꯃꯌꯥꯝ ꯑꯃ ꯇꯧꯋꯤ
ꯀꯤ ꯅꯍꯥ ꯃꯈꯩꯁꯤꯗꯤ ꯃꯈꯣꯏꯒꯤ ꯑꯅꯤꯡ ꯑꯅꯤꯡꯕ ꯉꯥꯏꯍꯥꯛ ꯉꯥꯏꯍꯥꯛꯇꯨꯒꯤ ꯑꯄꯥꯝ ꯑꯄꯥꯝꯕ ꯁꯤꯅ ꯐꯩꯁꯤꯅ ꯐꯠꯇꯦ ꯑꯩꯅ ꯁꯤ ꯇꯧꯔꯗꯤ ꯃꯤꯉꯣꯟꯗ ꯁꯤ ꯀꯥꯏꯒꯅꯤ ꯑꯗꯩ ꯑꯩꯅ ꯁꯤ ꯇꯧꯔꯗꯤ ꯃꯤꯉꯣꯟꯗ ꯅꯨꯡꯉꯥꯏꯈꯤꯔꯣꯏꯗ꯭ꯔꯥ ꯈꯟꯗꯕꯁꯨ ꯌꯥꯗꯦ ꯈꯟꯍꯟꯕꯁꯨ ꯐꯠꯇꯦ ꯑꯗꯨꯕꯨ ꯑꯩꯁꯦ ꯑꯩꯅ ꯇꯧꯅꯤꯡ ꯇꯧꯅꯤꯡꯕ ꯇꯧꯕ ꯌꯥꯕꯒꯤ ꯍꯛ ꯂꯩ ꯍꯥꯏꯗꯨꯅꯁꯨ ꯑꯩꯅ ꯇꯧꯔꯤꯕ ꯊꯕꯛꯇꯨꯅ ꯃꯤꯉꯣꯟꯗ ꯅꯨꯡꯉꯥꯏꯍꯜꯂꯣꯏꯗꯕ ꯃꯤꯒꯤ ꯊꯃꯣꯏ ꯁꯣꯛꯍꯟꯒꯗꯕ ꯑꯣꯏꯇꯥꯔꯒꯗꯤ
ꯆꯗꯕ ꯑꯖꯤ ꯃꯇꯝꯗꯤ ꯃꯁꯥ ꯃꯁꯥꯒꯤꯗ ꯂꯣꯏꯅ ꯈꯟꯅꯔꯦ ꯀꯣ ꯍꯤꯡꯕ ꯃꯇꯝꯗ ꯍꯥꯏꯗꯤ ꯂꯩꯐꯝ ꯆꯥꯐꯝ ꯃꯤ ꯁꯨꯝ ꯍꯦꯟꯒꯠꯂꯛꯄꯒꯤ ꯃꯇꯨꯡ ꯏꯟꯅ ꯀꯣ ꯍꯥꯏ ꯊꯕꯛ ꯑꯃ ꯐꯪꯕ ꯑꯣꯏꯇꯥꯔꯒꯁꯨ ꯊꯕꯛꯇꯣ ꯑꯃꯈꯛꯇ ꯑꯣꯏꯑꯕ ꯃꯤꯗꯧꯗꯣꯏꯕ ꯃꯤ ꯃꯁꯤꯡꯁꯤꯅ ꯃꯌꯥꯝ ꯌꯥꯝꯕ ꯍꯤꯡꯗꯕꯗꯤ ꯌꯥꯗꯕꯅ ꯑꯩꯁꯨ ꯑꯣꯏꯅꯤꯡꯉꯤ ꯑꯩꯁꯨ ꯑꯣꯏꯅꯤꯡꯉꯦꯅ ꯑꯉꯝ ꯑꯉꯝꯕ ꯁꯦꯠ
ꯁꯦꯠ ꯁꯦꯠꯂꯒ ꯆꯥꯅꯔꯛꯑꯕ ꯃꯇꯝꯅꯦꯕ ꯍꯥꯏꯗꯤ ꯃꯤꯒꯤ ꯃꯤꯅꯨꯡꯁꯤ ꯍꯥꯏꯕꯗꯣ
ꯌꯥ ꯎꯝ ꯑꯩ ꯈꯇ ꯅꯨꯡꯉꯥꯏꯔ ꯂꯣꯏꯔꯦꯅ ꯑꯥ ꯃꯥꯒꯤ ꯈꯪꯗꯦ ꯃꯥꯒꯤ ꯊꯣꯛꯄꯅꯤ ꯑꯩꯅ
ꯍꯣꯏ ꯑꯗꯨꯃꯥꯏꯅ ꯈ